ꯅꯥꯎꯕꯤ
ꯍꯥꯎ
ꯆꯥꯛ ꯆꯥꯔꯕꯣ
ꯆꯥꯔꯦ
ꯀꯩ ꯌꯦꯟꯁꯥꯡ ꯆꯥꯔꯒꯦ
ꯁꯧꯒ꯭ꯔꯤ ꯊꯣꯡꯕ ꯆꯥꯔꯦ
ꯑꯣ ꯉꯁꯤꯗꯤ ꯁꯥꯕ ꯈꯔ ꯐꯕ꯭ꯔꯣ
ꯉꯁꯤ ꯁꯥꯕ ꯈꯤꯇꯪ ꯐꯩ
ꯅꯣꯡ ꯇꯥꯕ ꯅꯣꯏꯗ
ꯅꯣꯡꯗꯤ ꯇꯥꯗꯦ ꯅꯨꯡꯁꯤꯠ ꯁꯤꯠꯂꯦ
ꯑꯣ ꯑꯩꯈꯣꯏꯁꯤꯗ ꯅꯣꯡ ꯈꯔ ꯈꯤꯛꯑꯦ ꯉꯁꯥꯏ ꯑꯌꯨꯛꯇꯁꯨ ꯇꯥꯏ ꯑ ꯑꯗꯨꯗꯨꯒꯤ ꯑꯩꯈꯣꯏꯁꯨ ꯈꯔ ꯏꯪꯉꯤ
ꯆꯥꯥꯛ ꯆꯥꯔꯥꯕꯣꯅꯦ
ꯆꯥꯔꯦ
ꯀꯩ ꯍꯤꯟꯖꯥꯡ ꯆꯥꯔꯒꯦ
ꯀꯥꯡꯁꯣꯏ ꯑꯃ ꯊꯣꯡꯉꯦ ꯑꯗꯨꯒ ꯃꯣꯔꯣꯛ ꯑꯃ ꯃꯦꯠꯂꯦ ꯉꯥ ꯉꯥꯔꯪꯗꯣ ꯈꯔ ꯑꯌꯥꯕꯗꯣ ꯑꯗꯨꯗꯣ ꯈꯔ ꯉꯧꯔꯦ
ꯎꯨꯝ
ꯃꯔꯣꯏꯒ ꯀꯅꯣꯒ ꯃꯣꯔꯣꯛ ꯉꯧꯕ ꯑꯃꯒ ꯆꯥꯔꯦ
ꯅꯣꯏ ꯀꯅꯥ-ꯀꯅꯥ ꯆꯥꯏꯅꯣ
ꯑꯈꯣꯏ ꯃꯉꯥ ꯆꯥꯃꯤꯟꯅꯩ
ꯑꯈꯣꯏꯁꯨ ꯉꯁꯤ ꯉꯥ ꯑꯌꯥꯏꯕ ꯆꯥꯏꯌꯦ ꯏꯃꯥꯟꯅꯕꯤꯒꯤ ꯄꯣꯠ ꯊꯥꯔꯛꯑꯦꯅ-
ꯃꯃꯥꯟꯅꯕꯤ ꯀꯅꯥꯒꯤ
ꯃꯤꯅꯥꯀꯥꯒꯤ
ꯑꯣ ꯄꯩꯈꯥ ꯃꯌꯥ ꯑꯣꯏꯕꯒꯤ ꯊꯥꯔꯛꯏꯔꯣ
ꯑꯥ
ꯅꯪ ꯉꯁꯤ ꯂꯥꯏꯕꯔꯤ ꯆꯠꯇ꯭ꯔꯣ
ꯂꯥꯏꯕꯔꯤ ꯆꯠꯂꯦ ꯉꯁꯥꯏ ꯄꯨꯡ ꯅꯤꯄꯥꯜ ꯄꯨꯡ ꯇꯔꯦꯠ ꯃꯈꯥꯏ ꯑꯋꯥꯏꯗ ꯍꯜꯂꯛꯑꯦ
ꯎꯨ ꯉꯁꯥꯏ ꯑꯩꯅ ꯐꯣꯟ ꯇꯧꯔꯝꯕꯗꯨꯣ ꯅꯪ ꯍꯜꯂꯛꯇ꯭ꯔꯤꯕꯣ
ꯍꯜꯂꯛꯑꯦ ꯑꯗꯨꯒꯤ ꯃꯇꯝꯗꯣ ꯑꯩ ꯆꯥꯛ ꯆꯥꯕ ꯆꯠꯄ
ꯑꯣ ꯑꯩꯈꯣꯏꯗꯤ ꯉꯁꯤꯗꯤ ꯆꯥꯛ ꯉꯟꯅ ꯆꯥꯊꯣꯛꯑꯦ ꯑꯩꯈꯣꯏꯁꯨ
ꯎꯨꯝ ꯑꯩꯈꯣꯏ ꯄꯨꯡ ꯅꯤꯄꯥꯥꯟꯗ ꯑꯗꯨꯝ ꯆꯥꯏ ꯑꯩꯈꯣꯏꯗꯤ
ꯑꯩꯈꯣꯏꯅ ꯉꯁꯤ ꯆꯥꯛ ꯉꯟꯅ ꯊꯣꯡꯇꯣꯛꯑꯦ ꯑꯗꯨꯒ ꯑꯗꯨꯝ ꯆꯥꯊꯣꯛꯑꯦ ꯏꯁꯥ ꯏꯁꯥꯒꯤ ꯊꯣꯡꯉ ꯂꯥꯏꯔꯤꯛ ꯄꯥꯅꯔꯁꯦꯅ
ꯎꯨꯝ ꯅꯪ ꯂꯥꯏꯕ꯭ꯔꯦꯔꯤ ꯆꯠꯄꯔꯣꯉꯁꯤꯌꯥ
ꯆꯠꯂꯦ ꯉꯁꯥꯏ ꯀꯩꯅꯣ ꯇꯧꯔꯦ ꯑꯗꯨꯒ ꯑꯩꯗꯣ ꯀꯩꯅꯣ ꯑꯦꯝꯒꯤ ꯃꯅꯨꯡꯗ ꯆꯪꯉꯛꯑꯒ ꯖꯦꯔꯣꯁ ꯈꯔ ꯇꯧꯔꯛꯑꯦ
ꯑꯥ
ꯄꯤ ꯋꯥꯏ ꯀꯌꯨꯗꯣ ꯑꯗꯨꯗꯣ ꯈꯔ ꯇꯧꯔꯛꯑꯦ ꯑꯗꯨꯗꯣꯛꯑꯀꯥꯟꯗ ꯄꯨꯁꯄꯥ ꯏꯕꯥꯅꯤ ꯑꯃꯨꯛꯀ ꯃꯥꯒꯤ ꯀꯩꯅꯣ ꯄꯦꯄꯔ ꯐꯣꯡꯕꯒꯤ ꯅꯝꯕꯒꯤ ꯆꯠꯂꯦ
ꯑꯣ ꯄꯦꯄꯔ ꯐꯣꯡꯕ ꯍꯥꯏꯗꯤ ꯂꯥꯏꯔꯤꯛ ꯐꯣꯡꯕꯩꯔꯣ
ꯃꯣꯏꯒꯤ ꯂꯥꯏꯔꯤꯛ ꯐꯣꯡꯕꯗ ꯃꯥꯒꯤ ꯑꯥꯔꯇꯤꯀꯜ ꯍꯥꯏꯇꯥꯔꯦ ꯑꯃ ꯍꯥꯞꯅꯤ ꯍꯥꯏꯕ ꯑꯗꯨꯒꯤ
ꯑꯣ ꯅꯣꯏ ꯂꯥꯏꯕ꯭ꯔꯦꯔꯤꯗꯣ ꯅꯣꯏꯗꯒꯤ ꯀꯌꯥꯝ ꯂꯥꯞꯀꯦ
ꯀꯤꯂꯣꯃꯤꯇꯔ ꯑꯃ ꯐꯥꯔꯝꯒꯗ꯭ꯔꯣ ꯑꯃꯗꯤ ꯐꯥꯔꯝꯗꯧ ꯃꯥꯟꯗꯦ ꯀꯣꯏꯔꯒ ꯆꯠꯂꯗꯤ ꯐꯥꯔꯝꯒꯅꯦꯕ ꯑꯈꯣꯏꯅ ꯆꯠꯄꯗꯣ ꯃꯤꯒꯤ ꯃꯌꯨꯝꯗꯒꯤ ꯐꯥꯎꯔ ꯆꯠꯂꯦꯕ ꯑꯩꯈꯣꯏꯁꯦ ꯀꯣꯏꯔꯒ ꯆꯠꯂꯗꯤ ꯀꯤꯂꯣꯃꯤ ꯇꯔ ꯑꯃꯃꯨꯛ ꯐꯥꯗꯧ ꯃꯥꯜꯂꯦꯕꯀꯣ ꯍꯥꯏꯕꯗꯤ ꯑꯁ ꯊꯦꯡꯕ ꯂꯝꯕꯤꯗ ꯆꯠ ꯇꯥꯔꯗꯤ
ꯑꯣ
ꯑꯩꯈꯣꯏꯅ ꯃꯤꯒꯤ ꯂꯝꯕꯤꯗ ꯃꯤꯒꯤ ꯃꯌꯨꯝꯒꯤ ꯊꯣꯡꯒꯥꯟꯗꯒꯤ ꯐꯥꯎꯔꯒ ꯆꯠꯂꯦꯕꯀꯣ
ꯑꯣ
ꯑꯗꯨꯗ ꯂꯥꯞ ꯃꯤꯇꯔ ꯀꯨꯜ ꯀꯤꯂꯣꯃꯤꯇꯔ ꯑꯃꯗꯤ ꯐꯥꯔꯝꯗꯧ ꯃꯥꯟꯗꯦ
ꯎꯝ ꯃꯤ ꯀꯌꯥꯃꯨꯛ ꯄꯥꯒꯦ
ꯃꯤ ꯑꯗꯨꯝ ꯂꯥꯛꯄꯅꯤ ꯈꯪꯗꯦ ꯃꯁꯤꯡ ꯀꯌꯥꯅꯣꯗꯤ ꯈꯪꯗꯦ ꯀꯩꯅꯣ ꯇꯧꯕ ꯄꯤꯌꯥꯒꯤꯗꯣ
ꯑꯥ
ꯑꯩ ꯉꯁꯥꯏ ꯑꯃ ꯉꯥꯡꯉꯥꯁꯨ ꯀꯣ ꯑꯃꯗ ꯃꯦꯟꯐꯝ ꯊꯣꯛꯂꯛꯇ꯭ꯔꯕ ꯃꯥꯡꯉꯕ
ꯑꯣ
ꯑꯗꯨꯒ ꯃꯥꯒꯤꯗꯣ ꯉꯁꯤ ꯂꯣꯏꯁꯤꯜꯂꯛꯀꯦ ꯃꯥꯅ ꯍꯌꯦꯡ ꯇꯧꯔꯛꯄꯗꯨꯅ ꯑꯩ ꯍꯌꯦꯡ ꯁꯥꯟꯅꯔꯁꯤ ꯍꯥꯏꯕ ꯑꯩꯒꯤ ꯁꯔꯨꯛ ꯇꯧꯒꯗꯕꯗꯣ ꯑꯗꯨ ꯂꯣꯏꯅ ꯂꯣꯏꯁꯤꯜꯂꯕ ꯃꯉꯗ ꯉꯁꯥꯏ ꯆꯥꯛꯆꯥ ꯃꯃꯥꯡꯗ ꯑꯅꯤ ꯇꯧꯕꯗꯣ ꯑꯃ ꯁꯨꯗ꯭ꯔꯕꯅꯤꯅ ꯑꯃꯇꯪ ꯂꯧꯔꯦ ꯑꯗꯨꯅꯥ ꯍꯧꯖꯤꯛꯅ ꯃꯉꯥ ꯑꯃ ꯁꯥꯟꯅꯔꯕ ꯑꯗꯨꯅ ꯑꯩꯅ ꯅꯉꯣꯟꯗ ꯂꯣꯏ ꯍꯥꯏꯔꯛꯑꯒꯦ ꯍꯥꯏꯗꯣ ꯃꯥꯏ ꯂꯣꯏꯁꯤꯟꯈ꯭ꯔꯦꯕꯀꯣ
ꯑꯣ ꯅꯪꯒꯤ ꯁꯔꯨꯛꯇꯣ
ꯑꯥ ꯃꯥꯒꯤ ꯁꯔꯨꯇꯨꯁꯦ ꯍꯌꯦꯡ ꯁꯥꯟꯅꯔꯁꯦꯅ ꯍꯥꯏꯈ꯭ꯔꯦ
ꯑꯣ
ꯑꯩ ꯂꯣꯏꯁꯤꯜꯂꯒ ꯂꯣꯏꯁꯤꯜꯂꯒ ꯂꯩꯅꯤꯡꯉꯕ ꯑꯩꯁꯦ ꯑꯩꯗꯤ ꯂꯥꯏꯔꯤꯛ ꯀꯩꯀꯥ ꯄꯥꯕ
ꯍꯣꯏ
ꯄꯩꯁꯥꯗꯣ ꯐꯪꯉꯦ ꯑꯗꯨꯒ ꯐꯦꯃꯤꯂꯤ ꯋꯥꯁ ꯇꯣ ꯑꯗ ꯇ ꯄꯩꯁꯥ ꯂꯥꯛꯑꯦꯅ ꯑꯅꯤꯃꯀ ꯀꯁꯟꯈꯔꯦ ꯑꯩꯅ
ꯑꯅꯤ ꯀꯛꯁꯪꯒ꯭ꯔꯦ
ꯍꯥꯏꯕꯗꯤ ꯑꯃ ꯂꯩꯕꯗ ꯑꯃꯗꯤ ꯂꯨꯄꯥ ꯑꯃꯗ ꯐꯪꯗꯧꯕ ꯑꯣꯏꯕ
ꯂꯨꯄꯥ ꯀꯌꯥꯗ ꯀꯛꯏꯕ
ꯂꯨꯄꯥ ꯐꯥꯏꯚ ꯍꯟꯗ꯭ꯔꯦꯠꯀ ꯁꯤꯛꯁꯇꯤ ꯑꯅꯤꯗ
ꯑꯦ ꯑꯗꯨꯗꯤ ꯌꯥꯝ ꯐꯩꯅ ꯊ꯭ꯔꯤ ꯍꯟꯗ꯭ꯔꯦꯗ ꯑꯦꯝ ꯑꯦꯜꯒꯤꯗꯨꯔꯥ
ꯑꯥ ꯑꯃ ꯑꯅꯧꯕꯗꯨ
ꯑꯣ ꯑꯗꯨꯗꯣ ꯑꯣꯐꯔ ꯊꯥꯏꯑꯌꯦꯅ ꯏꯃꯥꯟꯅꯕꯤꯅ ꯏꯁꯆꯦꯠꯇꯁꯨ ꯌꯥꯝ ꯊꯝꯃꯛꯄꯅꯤ
ꯑꯣ ꯅꯪ ꯍꯥꯌꯦꯡ ꯂꯩꯅꯤꯡꯉꯁꯨ ꯅꯣꯏꯅ ꯄꯩꯁꯥ ꯍꯟꯖꯜꯂꯑꯣ ꯑꯃ ꯂꯧ ꯌꯥꯅꯤ
ꯎꯝ ꯌꯨꯝ ꯌꯧꯔ ꯌꯨꯝꯗ ꯂꯩꯔꯀꯥꯟꯗ
ꯑꯩꯁ ꯄꯩꯁꯥ ꯀꯁꯦ ꯍꯣꯏ ꯃꯃꯥꯗ ꯍꯥꯏꯗꯧ ꯇꯜꯂꯦ ꯅꯍꯥꯟ ꯂꯨꯄꯥ ꯂꯤꯁꯤꯡ ꯑꯃ ꯂꯧꯔꯦ ꯑꯗꯨꯒ ꯄꯣꯠꯁꯦ ꯂꯣꯏꯅ ꯂꯩꯊꯣꯛ ꯎꯔꯦ ꯈꯔꯥ
ꯁꯪꯒꯣꯝ ꯑꯣꯠꯁ ꯑꯗꯒꯤꯗꯤ ꯑꯆꯥꯄꯣꯠ ꯈꯔ ꯑꯃ ꯂꯩꯔꯦ ꯍꯋꯥꯏ ꯆꯦꯡꯋꯥꯏ ꯈꯔ ꯑꯃ ꯂꯩ ꯌꯥ ꯁꯝꯄꯨꯒꯥ
ꯉꯍꯥꯟꯅꯦ ꯑꯩꯅꯅꯦ ꯃꯣꯏꯒꯤ ꯁꯥꯄꯣꯟꯒ ꯒ꯭ꯂꯣꯞꯀ ꯀꯛꯑꯦꯕꯀꯣ ꯂꯨꯄꯥ ꯆꯥꯎꯉꯥ ꯌꯥꯡꯈꯩ ꯑꯗꯨ ꯁꯥꯖꯕ ꯑꯩꯅ ꯑꯩꯉꯣꯟꯗ ꯄꯤꯔꯛꯇꯧ ꯃꯥꯜꯂꯦ ꯑꯗꯨꯒ ꯄꯤꯔꯛꯇ꯭ꯔꯕ
ꯁꯅꯤꯗꯤ ꯍꯥꯏꯈꯤꯕꯅꯤ
ꯐꯉ ꯀꯔꯝꯕ
ꯈꯪꯗꯦ ꯑꯗꯨꯗꯤ ꯃꯥꯅ ꯅꯉꯣꯟꯗꯒꯤ ꯅꯍꯥꯟ ꯄꯣ ꯇꯣꯛꯄꯅꯦ ꯄꯩꯁꯥꯗꯣ ꯑꯝꯗ ꯄꯤꯕꯤ ꯇꯥꯔ ꯄꯤꯗ꯭ꯔꯤꯑꯅ ꯍꯥꯏꯕꯅꯦꯕ ꯑꯩꯅ ꯑꯩꯒꯤ ꯄꯩꯁꯥ ꯊꯥꯔꯛꯑꯣ ꯍꯥꯏꯕꯗ ꯑꯩꯒꯤ ꯄꯩꯁꯥ ꯊꯥꯔꯛꯄꯩꯗꯣ ꯑꯩꯒꯤ ꯂꯨꯄꯥ ꯂꯤꯁꯤꯡ ꯑꯅꯤ
ꯑꯁ ꯑꯗꯨ ꯅꯨꯃꯤꯠ ꯇꯨꯗꯤ ꯑꯩꯒꯤ ꯂꯨꯞ ꯂꯨꯄꯥ ꯂꯤꯁꯤꯡ ꯑꯃꯅ ꯊꯥꯔꯛꯏꯁꯦ ꯑꯩꯅ ꯂꯤꯁꯤꯡ ꯑꯃꯇꯪ ꯍꯥꯏꯔꯨꯕ ꯀꯣ ꯍꯥꯟꯅꯒꯤ ꯆꯥꯝꯉꯥ ꯈꯔꯥ ꯊ ꯑꯩꯅꯗꯤ ꯂꯤꯁꯤꯡ ꯑꯃ ꯊꯥꯔꯛ ꯑꯣ ꯍꯥꯏꯕꯁꯤꯗ ꯆꯥꯝꯉꯥ ꯌꯥꯡꯈꯩꯗ ꯂꯤꯁꯤꯡ ꯊꯥꯔꯛ
ꯅꯪ ꯍꯥꯏ ꯌꯥꯗ꯭ꯔꯣ ꯅꯪꯒꯤ ꯂꯨꯄꯥ ꯆꯥꯃꯉꯥ ꯌꯥꯡꯈꯩꯗꯨꯒ ꯊꯥꯔꯣ ꯑꯣꯅꯥ
ꯍꯥꯏ ꯍꯧꯗ꯭ꯔꯦ ꯑꯗꯨꯒ ꯑꯩꯅ ꯑꯩꯒꯤ ꯆꯥꯝꯉꯥ ꯉꯥꯏꯈꯩ ꯊꯥꯔꯛꯇꯦꯅꯦ ꯍꯥꯏꯗꯣ ꯊꯥꯔꯛꯇꯦ ꯍꯥꯏ ꯃꯥꯟꯅ ꯑꯩ ꯀꯣꯟꯅ ꯂꯧꯔꯅꯤ
ꯑꯩ ꯐꯣꯟ ꯄꯩꯁꯥꯁꯨ ꯂꯣꯏꯔꯅꯤ ꯗꯦꯠ ꯊꯥꯔꯇꯤꯗ
ꯑꯩꯒꯤꯁꯨ ꯂꯣꯏꯔꯅꯤ ꯅꯨꯡꯁꯤꯕꯒꯤꯁꯨ ꯂꯣꯏꯔꯅꯤ ꯕꯕꯥꯁꯨ ꯂꯣꯏꯔꯅꯤ ꯑꯩꯉꯣꯟꯗ ꯂꯣꯏ ꯍꯥꯞꯄꯅꯤ ꯑꯗꯨꯒꯥ
ꯑꯩꯈꯣꯏꯗꯣ ꯖꯤꯑꯣꯒꯤꯅꯦ ꯋꯥꯟ ꯍꯟꯗ꯭ꯔꯦꯠꯀ ꯑꯩꯠꯇꯤ ꯅꯥꯏꯟ ꯀꯥꯞꯄꯦꯕꯀꯣ ꯊꯥ ꯑꯃꯒꯤ ꯇꯨ ꯖꯤꯕꯤ ꯇ꯭ꯋꯦꯟꯇꯤ ꯑꯩꯠ ꯗꯦꯁ ꯀꯤ ꯇꯨꯁꯕꯤ
ꯑꯥ
ꯑꯗꯨꯗꯣ ꯀꯥꯞ ꯑꯩꯅ ꯅꯨꯡꯁꯤꯕꯒ ꯕꯕꯥ ꯑꯗꯣ ꯌꯨꯝꯗ ꯋꯥꯏ ꯐꯥꯏ ꯁꯤꯖꯤꯟꯅꯕꯅꯤꯅ ꯄꯩꯁꯥ ꯄꯥꯝꯃꯨꯗ꯭ꯔꯥ
ꯑꯥ
ꯑꯗꯨꯗꯨꯗꯤ ꯑꯩꯅ ꯋꯥꯔ ꯊꯅ ꯋꯥꯔ ꯊꯤꯅ ꯀꯥꯞꯄ ꯑꯗꯨꯗꯣ ꯃꯣꯏꯒꯤꯆꯥꯥꯔꯖ ꯂꯣꯏꯔꯦꯅ ꯑꯩꯉꯣꯟꯗ ꯍꯥꯏꯔꯛꯑꯅꯦꯕ ꯍꯧꯖꯤꯛ ꯗꯨꯁꯦ
ꯋꯥꯟ ꯑꯥꯏꯠꯇꯤꯗꯣ ꯊꯥ ꯑꯃꯒꯤꯔꯣ
ꯋꯥꯟ ꯅꯥꯏꯟꯇꯤ ꯇ꯭ꯋꯦꯟꯇꯤ ꯑꯩꯠ ꯗꯦꯖ
ꯑꯥꯏꯗ ꯗ‌ꯦꯁꯀꯤ ꯎꯝ
ꯍꯥꯏꯕꯗꯤ ꯃꯣꯏ ꯐꯥꯏꯕꯔ ꯁꯝꯕꯅꯤꯅ ꯄꯥꯃꯨꯏꯗꯅ ꯑꯩꯁꯨꯅꯦ ꯑꯩꯈꯣꯏ ꯁꯤꯗ ꯐꯥꯏꯕꯔ ꯄꯨꯁꯜꯂꯦꯕꯀꯣ ꯑꯗꯨꯒꯤ ꯐꯥꯏꯕꯔꯒꯤ ꯊꯥ ꯑꯃꯒꯤ ꯂꯨꯄꯥ ꯆꯥꯝꯃꯥ ꯊꯤꯗ‌ꯣꯛꯈ꯭ꯔꯅꯤ ꯍꯧꯖꯤꯛꯀꯤꯗꯨꯒ ꯑꯝꯐꯥ ꯇꯥꯗ꯭ꯔꯥ ꯑꯗꯨꯗꯤ ꯐꯥꯏꯕꯔꯗꯨ ꯁꯝꯃꯀꯥꯟꯗ ꯗ ꯏꯈꯥ ꯇꯝꯅ ꯁꯝꯕ ꯌꯥꯗ꯭ꯔꯥ ꯑꯗꯨꯗꯤ ꯑꯗꯨꯃꯥꯏꯅ ꯇꯧꯋꯦ ꯂꯥꯏꯕ꯭ꯔꯦꯔꯤꯗꯁꯨ ꯋꯥꯏ ꯐꯥꯏ ꯊꯝꯃꯦꯕꯀꯣ
ꯕ꯭ꯔꯤꯗ ꯆꯪꯕ ꯈꯨꯗꯤꯡꯒꯤ ꯋꯥꯏ ꯐꯥꯏꯗꯣ ꯂꯣꯏ ꯁꯤꯖꯤꯟꯅꯕ ꯌꯥꯕ꯭ꯔꯣ
ꯁꯤꯖꯤꯟꯅ ꯌꯥꯏꯌꯦ ꯃꯤꯒꯤ ꯂ‌ꯦꯞꯇꯣꯞꯀꯩꯀꯥ ꯄꯨꯅꯔꯒ ꯂꯣꯏ ꯁꯤꯟꯖꯅꯩꯅꯦ
ꯍ‌ꯣ ꯅꯪꯗꯤ ꯂ‌ꯦꯞꯇ‌ꯣꯞ ꯄꯨꯔꯒ‌ꯆꯠꯇ ꯇ꯭ꯔ‌ꯣ
ꯑꯩꯗꯤ ꯆꯠꯇ꯭ꯔꯦ ꯉꯍꯥꯃꯨꯛ ꯆꯠꯄ ꯌꯥꯎꯔꯝꯃꯦ ꯑꯗꯨ ꯆꯠꯇ꯭ꯔꯦ
ꯎꯝ
ꯅꯪ ꯅꯃꯥꯟꯅꯕꯤꯈꯩꯗꯣ ꯈꯔ ꯂꯥꯏꯔꯤꯛ ꯄꯥꯈ꯭ꯔꯕ ꯇꯨꯝꯃꯤꯔꯣ
ꯇꯨꯝꯗꯦ ꯂꯩ ꯏꯔꯨꯖꯕ ꯍꯜꯂꯛꯅꯕꯒꯤ ꯂꯩꯔꯤ
ꯅꯪꯉꯔꯥꯡ ꯄꯨꯡ ꯀꯥꯌꯥ ꯇꯨꯃꯤ
ꯑꯩ ꯉꯔꯥꯡ ꯄꯨꯡ ꯑꯅꯤꯗ ꯇꯨꯝ
ꯀꯌꯥꯗ ꯍꯧꯒꯠꯂꯤꯕ
ꯇꯔꯥꯗ
ꯑꯗꯨꯒ ꯄꯨꯡ ꯀꯌꯥꯗ ꯂꯥꯏꯕ꯭ꯔꯤ ꯆꯠꯂꯤꯕ
ꯕꯥꯔꯣ ꯃꯈꯥꯏꯗ
ꯏꯔꯨꯗꯕꯤ ꯆꯠꯂꯤꯔ‌ꯣ ꯍꯥꯏꯁ‌ꯦ
ꯑꯥꯎ
ꯏꯔꯨꯖꯗꯕꯤꯗ ꯂꯥꯏꯕ꯭ꯔꯤ ꯆꯠꯂꯤꯕ ꯇꯨꯝ ꯍꯧꯒꯠꯂꯀꯥꯟꯗ ꯑꯁ ꯁꯥꯔ ꯀꯥꯟꯗꯨꯗ ꯑꯁ ꯇꯜꯂꯤꯍ‌‌ꯦ ꯅꯪꯁꯤ ꯌꯥꯝ ꯃꯣꯠꯂ‌‌ꯦ ꯅꯪ
ꯈ‌ꯣꯡꯈꯨꯠ ꯍꯥꯝꯇ‌ꯣꯛ ꯑꯦ ꯃꯥꯏꯇꯥꯊ‌ꯣꯛ ꯑꯦ ꯑꯗꯨꯒ ꯐꯤꯔꯣꯟ ꯂꯣꯏꯁꯜꯂꯦ ꯑꯗꯨꯒ ꯆꯥꯛ ꯆꯥꯔꯦꯗꯨꯒ ꯑꯗꯨꯝ ꯆꯠꯂꯦ
ꯑꯁ ꯅꯪꯁꯤꯗꯤ ꯇꯥꯏ ꯀꯩꯅꯣ ꯇꯧꯔ ꯆꯥꯕꯗꯨꯕꯨ
ꯀꯩꯗꯧꯒꯦ ꯑꯗꯨꯕꯣ
ꯀꯩꯁꯨꯅꯠꯇꯕꯤꯗ ꯇꯥꯔꯒꯁꯨ ꯑꯩꯈꯣꯏꯗꯤ ꯑꯩꯗꯤꯅꯦ ꯉꯔꯥꯡꯗꯣ ꯈꯔ ꯊꯦꯡꯅ ꯇꯨꯝꯕꯅꯤꯅ ꯌꯥꯍꯧ ꯍꯧꯕꯗꯤ ꯈꯔ ꯊꯦꯡꯅ ꯍꯧꯒꯠꯂꯦ ꯑꯗꯨꯒ ꯇꯨꯝ ꯍꯧꯒꯠꯂꯦ ꯕ꯭ꯔꯁ ꯇꯧꯊꯣꯛꯑꯦ ꯆꯥꯛ ꯊꯣꯡꯗ‌ꯣꯛ ꯑꯦ ꯏꯔꯨꯖꯔꯦ ꯆꯥꯛ ꯆꯥꯊ‌ꯣꯛꯑꯦ ꯂꯥꯏꯕꯦꯔꯤ ꯆꯠꯂꯦ
ꯑ ꯎꯝ
ꯏꯟꯁꯥꯡꯗꯨꯅ ꯑꯩꯅ ꯉꯔꯥꯡ ꯁꯦꯝꯃꯝꯕ
ꯑꯌꯨꯛꯇ ꯆꯥꯛ ꯆꯥꯔ ꯆꯠꯄꯤꯔꯣ
ꯑ ꯂꯥꯏꯕꯤꯔꯤꯗꯔꯣ
ꯑꯥ
ꯑꯩꯈꯣꯏ ꯑꯥꯗ ꯆꯥꯛ ꯄꯨꯔꯒ ꯆꯠ
ꯑꯥ
ꯅꯠ ꯉꯁꯤꯗꯤ ꯊꯦꯡꯉꯦꯅ ꯄꯨꯡ ꯃꯥꯄꯜ ꯇꯥꯔꯕ ꯑꯗꯨꯗꯨꯒꯤ ꯆꯥꯛ ꯆꯥꯊꯣꯛꯑꯒ ꯑꯣꯏꯅ ꯆꯠꯂꯦ ꯀꯨꯏꯅ ꯂꯩꯗ ꯆꯥꯛ ꯂꯥꯝꯃꯛꯑꯦꯕ
ꯑꯥ
ꯍꯣꯏ ꯑꯗꯨꯗꯤ ꯅꯪ ꯄꯣꯊꯥꯖꯔꯣ ꯑꯩ ꯊꯝꯃꯒꯦ ꯀꯣ
ꯊ